ꯑꯥ ꯇꯥꯖꯩ ꯇꯥꯖꯩꯦ ꯃꯔꯨꯞ ꯑꯩꯒꯤ ꯃꯦꯁꯦꯁꯇꯨꯗ ꯍꯟꯕꯤꯔꯛꯑꯦ ꯁꯨꯃꯥꯏꯅ ꯍꯟꯕꯤꯔꯛꯑꯦ ꯍꯣꯔꯦ ꯅꯗ ꯖꯝ ꯄꯑꯣ ꯅꯨꯅꯨꯡꯗꯥꯡ ꯑꯣꯏꯔꯝ ꯑꯃꯅ ꯍꯪ ꯁꯨꯃꯥꯏꯅꯦꯦ ꯍꯥꯏ ꯊꯥꯖꯈꯤꯕꯀꯣꯗꯤ ꯈꯣꯇꯦꯅ ꯊꯥꯖꯈꯤꯕꯁꯤꯣ ꯍꯥꯏꯕꯤꯔꯦ
ꯑꯣ ꯉꯔꯥꯡ ꯉꯔꯥꯡ ꯑꯍꯤꯡ ꯊꯥꯖꯟꯕꯤꯔꯝꯃꯗ꯭ꯔꯥ
ꯑꯥ ꯃꯥꯅꯦ ꯃꯥꯅꯦ ꯑꯗꯣ ꯀꯩꯅꯣꯅꯦ ꯑ ꯉꯁꯤꯒꯤꯗ ꯑꯗꯨꯝ ꯑꯩꯅ ꯑꯗꯨꯝ ꯃꯈꯥ ꯆꯠꯊꯔ ꯑꯗꯨꯝ ꯉꯥꯡꯉ ꯂꯩꯍꯧꯕ ꯍꯥꯏ ꯑꯗꯨꯒ ꯃꯦꯁꯦꯁꯇꯣ ꯇꯧꯔꯀꯥꯟꯗ ꯈꯪꯉꯣꯏꯅꯤ
ꯑꯣ ꯀꯁꯨ ꯀꯥꯏꯗꯩ ꯃꯔꯨꯞ ꯉꯥꯎꯕ ꯍꯥꯏꯁꯤ ꯃꯄꯥꯟ ꯊꯣꯛꯄꯅꯤ ꯑ ꯉꯕꯤꯌ ꯉꯕꯤꯌꯣ ꯗꯅꯣ ꯉꯉꯥꯎꯕꯩ ꯉꯉꯥꯎꯕ ꯉꯁꯤꯒꯤ ꯏꯥꯛ ꯏꯁꯤꯡꯗꯤ ꯀꯃꯥꯏꯅ ꯇꯧꯕꯤꯔꯦ
ꯆ ꯀꯩꯅꯣ ꯑꯣ ꯏꯔꯣꯟꯕ ꯑꯃ ꯇꯧꯔꯒ ꯑꯗꯨꯝ ꯆꯥꯔꯦ ꯑꯇꯩ ꯑꯇꯣꯞꯄ ꯀꯔꯤꯁꯨ ꯁꯣꯏꯗꯣꯛꯄ ꯌꯥꯎꯗꯦ ꯑꯩꯗꯤ ꯆꯥꯛ ꯆꯥꯗ꯭ꯔꯦ ꯍꯥꯏꯕꯒ ꯆꯞ ꯃꯥꯟꯅꯔꯦ ꯍꯥꯏꯗꯤ ꯇꯨꯝ ꯑꯣꯂꯛꯄ ꯗꯤ ꯀꯅꯥꯝꯇꯅ ꯆꯥꯛ ꯆꯥꯅꯤꯡꯗꯦꯗꯅꯀꯣ ꯆꯥꯛ ꯀꯌꯥꯝ ꯆꯥꯅꯤꯡ ꯇꯥꯔꯗ ꯈꯨꯆꯕ ꯈꯣꯠꯆꯟꯕ ꯑꯗꯨꯝ ꯌꯥꯗꯕꯅꯦꯕ ꯌꯦꯟ ꯅꯨꯡ ꯊꯣꯡꯗꯅ ꯈꯣꯠꯇꯅ ꯇꯧꯕ ꯇꯥꯔꯒꯁꯨ ꯍꯦꯛ ꯑꯗꯨꯨꯝ ꯍꯧꯒꯠꯂꯛꯄ ꯃꯥꯏꯅ ꯇꯥꯊꯣꯛꯄ ꯆꯥꯕ ꯍꯥꯏꯕꯗꯨ ꯈꯤꯇꯪ ꯃꯤꯑꯣꯏꯕ ꯑꯃ ꯑꯣꯏꯕꯅꯤꯅ ꯑꯗꯨ ꯈꯤꯇꯪ ꯌꯥꯗꯕꯅꯤꯅ ꯑꯩꯁꯨ ꯆꯥꯗ꯭ꯔꯦ ꯑꯗꯨꯗꯁꯨ ꯅꯠꯇꯅ ꯋꯥꯕꯁꯦ ꯍꯦꯟꯃꯟꯕ ꯍꯥꯏꯗꯤ ꯑꯩꯈꯣꯏꯁꯦ ꯑꯩꯅ ꯉꯛꯏꯁꯦ ꯑꯩꯈꯣꯏꯁꯦ ꯍꯧꯖꯤꯛꯄꯨ ꯍꯤꯡꯉꯤꯤꯁꯦ ꯍꯧꯖꯤꯛꯄꯨ ꯍꯤꯡꯉꯤꯁꯤꯗꯤ ꯇꯁꯦꯡꯅꯅ ꯉꯛꯑꯦ ꯌꯥꯝ ꯊꯤꯅꯛꯑꯦ ꯌꯥꯝ ꯆꯥꯎ ꯑꯩꯈꯣꯏꯁꯦ ꯌꯥꯔꯒꯗꯤ ꯁꯤꯔꯗꯕꯅꯤ ꯑꯗꯨꯕꯨ ꯍꯧꯖꯤꯛꯄꯨ ꯍꯤꯡꯉꯤ ꯑꯉꯛꯄꯅꯦ ꯊꯥꯒꯠꯆꯈꯤ ꯍꯥꯏꯕ ꯄꯨ ꯃꯈꯥ ꯇꯥꯕꯤꯌꯣ ꯃꯔꯨ ꯑꯃꯨꯛ
ꯃꯔ ꯐꯔꯦ ꯋꯥꯔꯤꯁꯦ ꯁꯨꯝꯗꯧꯕꯅꯤ ꯊꯕ ꯀꯦ ꯋꯥꯃꯟꯈ꯭ꯔꯦ ꯍꯥꯏ ꯇꯥꯔꯦ ꯑꯩꯈꯣꯏꯅ ꯁꯨꯔꯤꯕ ꯊꯕꯛꯀꯨꯁꯨ ꯇꯨꯝꯗ꯭ꯔꯤꯕ ꯃꯇꯝ ꯃꯥꯡꯍꯟꯕ ꯅꯠꯇꯦꯕ ꯃꯇꯝꯁꯤ ꯂꯣꯏꯈꯤꯕꯁꯤꯅꯦꯕ ꯑꯩꯅ ꯍꯧꯖꯤꯛ ꯃꯊꯥ ꯁꯥꯔꯤꯁꯦ ꯊꯕꯛ ꯌꯥꯝ ꯆꯤꯟꯕ ꯍꯥꯏꯇꯥꯔꯦ ꯑꯗꯨꯅ ꯁꯨꯝꯗꯧꯕꯅꯤ ꯃꯔꯨꯞꯁꯦ ꯉꯁꯤꯁꯦ ꯑꯩ ꯃꯔꯨ ꯑꯣꯏꯏꯗ ꯂꯥꯛꯀꯦ ꯑꯩꯈꯣꯏ ꯑꯗꯨ ꯁꯥꯟꯅ ꯈꯣꯠꯅꯕ ꯇꯧꯔꯒ ꯍꯣꯔꯦꯟ ꯈꯔ ꯉꯟꯅ ꯁꯥꯟꯅꯔꯒ ꯅꯨꯃꯤꯗꯥꯡꯁꯤ ꯀꯩꯅꯣꯝ ꯁꯨꯝ ꯑꯩꯈꯣꯏꯒꯤ ꯍꯛꯆꯥꯡ ꯐꯒꯠꯄ ꯌꯥꯕ
ꯑꯣꯈꯠꯄꯥ
ꯆꯠꯄ ꯍꯥꯏꯕꯗꯨ ꯑꯃꯨꯇꯪ ꯇꯧꯔꯒ ꯑꯩꯈꯣꯏ ꯈꯔ ꯉꯟꯅ ꯑꯃꯨꯇꯪ ꯄꯣꯊꯥꯔꯒꯗꯤ ꯑꯩꯈꯣꯏ ꯍꯤꯡꯒꯗꯧꯕ ꯃꯥꯜꯂꯦꯅ ꯈꯟꯖꯩ ꯑꯗꯨꯒ ꯃꯔꯨꯞꯀꯤ ꯃꯣꯠꯇꯗꯤ ꯀꯔꯤ ꯂꯩ ꯀꯔꯤ ꯀꯧꯅꯣ ꯉꯥꯎꯈꯠꯁꯤꯒꯦ ꯍꯥꯏꯕꯗꯤ ꯄꯩꯁꯥꯁꯦ ꯄꯩꯁꯥ ꯇꯥꯟꯕ ꯇꯪꯅ ꯌꯥꯗꯦ ꯍꯥꯏꯇꯥꯔꯦ ꯍꯛꯆꯥꯡꯒꯤ ꯃꯔꯨ ꯑꯣꯏ ꯍꯥꯏꯇꯥꯔꯦ ꯃꯔꯨꯀꯣ ꯀꯅꯥ ꯈꯪꯅꯤ ꯂꯨꯄꯥ ꯆꯥꯝꯃꯉꯥꯗ ꯄꯥꯝꯃꯩ ꯄꯥꯝꯃꯏꯅꯤ ꯊꯝꯖꯤꯜꯂꯒ ꯑꯥ ꯃꯔꯨꯞꯁꯨ ꯅꯣꯡꯃ ꯇꯧꯕꯤꯒꯗꯅꯤ ꯇꯥꯍꯧꯕ ꯍꯥꯏꯕꯁꯤ ꯈꯪꯦ ꯈꯪꯍꯧꯕ ꯅꯠꯇꯦ ꯑꯗꯨꯅꯤ ꯑꯗꯨꯒ ꯇꯥꯍꯧꯗ ꯁꯣꯛꯛꯄꯨꯗꯤ ꯀꯩꯅꯣꯝꯃ ꯆꯥꯎꯥꯍꯧꯔꯒ ꯍꯛꯆꯥꯡ ꯐ ꯍꯧꯔꯒꯗꯤ ꯌꯥꯝ ꯀꯥꯟꯅꯅꯤꯗꯅ ꯇꯥ ꯍꯣꯔꯦꯟ ꯁꯤ ꯀꯩꯗꯧꯒꯦꯣ ꯍꯥꯏꯐꯦ ꯍꯥꯏꯕꯤꯛꯑꯣ
ꯃꯥꯅꯦ ꯋꯥꯔꯤꯁꯤꯗꯩ ꯈꯤꯇꯪ ꯅꯥꯊꯩꯔꯒ ꯑꯩꯅ ꯌꯥꯝ ꯅꯨꯡꯉꯥꯏꯕ ꯄꯥꯎ ꯑꯃ ꯃꯇꯝ ꯑꯗꯨ ꯅꯨꯡꯉꯥꯏꯕ ꯌꯥꯝꯅ ꯅꯣꯉꯥꯏꯗ ꯄꯥꯎꯛꯇꯁ ꯑꯥ ꯑꯩꯒꯤ ꯑꯣꯏꯅꯗꯤ ꯌꯥꯝ ꯅꯨꯡꯉꯥꯏꯕ ꯁꯤ ꯀꯦꯣꯅꯦ ꯍꯧꯗꯤ ꯑꯩꯅ ꯁꯃꯦ ꯇꯣꯁꯤꯅꯦꯦ ꯑ ꯑꯣꯏꯒꯤ ꯑ ꯁꯨꯝ ꯐꯤꯂꯝꯁꯤ ꯀꯩ ꯀꯩ ꯊꯣꯛꯂꯒꯦꯅ ꯌꯦꯡꯉꯨꯕ ꯃꯇꯝꯗ ꯑꯩꯅ ꯍꯥꯏꯕꯣ ꯃꯊꯛꯇ ꯑꯦꯔꯣ ꯀꯥꯞꯄꯗꯨ ꯄꯥꯟꯅꯒ ꯌꯥꯎꯕ ꯀꯣꯕ ꯐꯤꯂꯝꯗꯨꯣ ꯈꯪꯉ ꯅꯠꯇ꯭ꯔꯥ
ꯀꯃꯥꯏꯅ ꯇꯧꯕ ꯑꯣꯏꯗꯣꯏꯅꯣ
ꯃꯔꯨꯞ ꯀꯣꯛꯄ ꯅꯨꯄꯥ ꯑꯃ ꯑꯩꯈꯣꯏꯒꯤ ꯀꯣꯛꯅ ꯑꯦꯔꯣ ꯀꯥꯞꯄ ꯌꯥꯎꯕ
ꯑꯣ ꯈꯟꯖꯩ ꯈꯟꯖꯩ ꯃꯔꯣꯏ ꯑꯩ ꯌꯥꯝ ꯄꯥꯝꯕ ꯑꯗꯨꯒꯨꯝꯕ ꯐꯤꯂꯝ ꯑꯃꯅꯦꯗꯣ ꯁꯦꯁꯅꯦ
ꯇ ꯐ
ꯌꯥꯝ ꯅꯨꯡꯉꯥꯏ ꯃꯗꯨ ꯌꯦꯡꯕ ꯌꯥꯝ ꯅꯨꯡꯉꯥꯏꯕꯅꯦ ꯃꯔꯨꯞ
ꯁꯤꯖꯟ ꯇꯣ ꯑꯩ ꯁꯣꯏ ꯌꯦꯡꯉꯅꯤ ꯑꯗꯨꯗꯨꯒ ꯑꯅꯤꯁꯨꯕꯗ ꯅꯨꯡꯉꯥꯏꯕ ꯄꯥꯎꯅꯤ ꯁꯤꯁꯨ ꯑꯩꯈꯣꯏꯒꯤ ꯑꯩꯈꯣꯏꯅ ꯍꯧꯖꯤꯛ ꯍꯧꯖꯤꯛ ꯐꯤꯂꯝ ꯌꯦꯅ ꯁꯤꯖꯤꯟꯅꯔꯤꯕ ꯋꯦꯕꯁꯥꯏꯠ ꯑꯗꯨꯗ ꯑꯩꯈꯣꯏꯒꯤ ꯍ ꯍꯅꯤ ꯌꯥꯧꯁꯜ ꯂꯩ ꯑꯅꯧꯕꯒꯦꯅꯦ ꯌꯦꯡꯕ ꯌꯥꯔꯒꯅꯤ ꯂꯣꯏꯅ ꯃꯤ ꯈꯨꯗꯤꯡꯃꯛ ꯂꯣꯏꯅ ꯁꯨꯅ ꯐꯪꯉꯦ ꯑꯗꯨꯗꯨꯒ ꯑꯅꯤꯁꯨꯨ ꯑꯣꯏꯁꯤ ꯅ ꯍꯧꯖꯤꯛ ꯍꯧꯖꯤꯛ ꯐꯤꯂꯝꯗꯤ ꯊꯣꯛꯑꯦ ꯐꯤꯂꯝ ꯃꯌꯥꯝ ꯊꯣꯛꯑꯦ ꯑꯁꯤꯗ ꯑ ꯑꯅꯧ ꯑꯅꯧꯕ ꯐꯤꯂꯝ ꯃ ꯌꯥꯝ ꯁꯣꯏꯑꯦ ꯑꯗꯩ ꯃꯊꯪ ꯃꯊꯪꯁꯨ ꯂꯥꯛꯑꯅꯤ ꯍꯥꯏꯌꯦ ꯉ ꯃꯊ ꯃꯊꯪ ꯑꯗꯨꯗ ꯌꯥꯝ ꯅꯨꯡꯉꯥꯏ ꯅ ꯊꯣꯛꯏꯕ ꯑꯩꯈꯣꯏꯅ ꯄꯥꯝꯅ ꯌꯦꯡꯉꯤꯕ ꯑꯗꯒꯤ ꯑꯩꯅ ꯑꯌꯥꯝꯕꯗ ꯌꯦꯡꯉ ꯑꯩꯈꯣꯏ ꯁꯦꯔꯤꯁ
ꯣꯏ ꯑꯗꯨ ꯈꯔꯗ
ꯆꯦ ꯁꯤꯂꯤ ꯈꯤꯇꯪ ꯑꯃꯨꯛ ꯀꯩꯅꯣ ꯇꯧꯋꯤꯗ ꯃꯤꯅ ꯗꯨ ꯌꯦꯡꯅꯤꯡꯕ ꯈꯤꯇꯪ ꯋꯥꯠꯂꯦ꯫ ꯗꯒꯤ ꯁꯦꯔꯤꯁ ꯑꯣꯏꯅ ꯁꯨꯝ ꯑꯩꯈꯣꯏ ꯋꯥꯔꯦ ꯑꯗꯥꯒꯤ ꯑꯗꯨꯒꯤ ꯑꯗꯣꯝꯗ ꯄꯨꯊꯣꯛꯑꯒꯗꯤ ꯌꯥꯝꯅ ꯍꯥꯏꯗꯤ ꯌꯥꯝ ꯊꯋꯥꯏ ꯅꯨꯡꯉꯥꯏꯇꯕ ꯀꯩ ꯀꯩꯅ ꯍꯪꯕꯤꯔꯤꯕꯣ ꯀꯥꯎꯒꯔ꯭ꯦ
ꯑꯗꯨ ꯑꯩꯁꯨ ꯅꯨꯡꯉꯥꯏꯕ ꯄꯥꯎ ꯉꯥꯛꯆꯔꯦ ꯑꯩꯒꯤ ꯏꯌꯥꯝꯕꯝꯗꯒꯤ꯫ ꯑ ꯊꯃꯣꯏ ꯑꯗꯨꯝ ꯋꯥꯔꯤ ꯋꯥꯇꯥꯏ ꯐꯖꯅ ꯇꯧꯕꯤꯔꯛꯑꯣ ꯑꯩꯈꯣꯏ ꯑꯗꯣꯝꯒꯤ ꯑꯋꯥꯃꯟ ꯑꯗꯨꯝ ꯀꯩꯀꯩ ꯍꯥꯞꯆꯤꯟꯖꯔꯛꯀꯦꯗꯅ ꯍꯟꯕꯤꯔꯛꯄꯗꯒꯤ ꯑꯩꯁꯨ ꯋꯥꯈꯜ ꯅꯨꯡꯉꯥꯏꯕ ꯐꯥꯎꯖꯗꯨꯅ ꯂꯩꯖꯔꯝꯕꯅꯤ꯫
ꯃꯔ ꯊꯣꯔꯦ ꯗꯨ ꯑ ꯁꯨꯝꯗꯧꯁꯤ ꯃꯔꯨꯞ ꯑ ꯈꯣꯏꯒꯤ ꯋꯥꯈꯜꯁꯤ ꯋꯥꯔꯕꯅꯤꯅ ꯋꯥꯈꯜ ꯋꯥꯕ ꯍꯥꯏꯁꯤꯗꯕꯨ ꯍꯛꯆꯥꯡꯁꯨ ꯋꯥꯏ꯫ ꯑꯋꯥꯕ ꯀꯌꯥ ꯑꯁꯤ ꯃꯔꯨ ꯑꯩꯒꯤ ꯃꯣꯠꯇꯅꯤꯀꯣ ꯍꯧꯖꯤꯛꯁꯤ ꯀꯤꯍꯣꯝ ꯆꯥꯅꯕꯒꯤ ꯃꯇꯝꯖꯨ ꯑꯣꯏꯕꯅꯤꯅ
ꯎꯝ
ꯀꯤꯍꯣꯝꯁꯤ ꯍꯣꯏ ꯌꯨꯝꯗ ꯄꯪꯆꯥ ꯆꯥꯕꯗꯨꯁꯨ ꯍꯥꯎꯋꯤ ꯆꯞ ꯇꯤ ꯃꯥꯟꯅꯩ ꯃꯍꯥꯎ ꯑꯗꯨꯕꯨ ꯑ ꯃꯐꯝ ꯑꯝꯗ ꯆꯠꯂꯒ ꯑꯌꯤꯡꯕ ꯖꯒꯥ ꯑꯝꯗ ꯅꯣꯛꯈꯤꯗꯅ ꯏꯈꯣꯝ ꯑꯃꯇꯪ ꯐꯖꯅ ꯆꯥꯃꯤꯟꯅꯔꯒꯗꯤ ꯑꯋꯥꯕꯁꯤ ꯈꯔ ꯐꯒꯗꯕ ꯃꯥꯜꯂꯤ ꯈꯟꯖꯩ ꯃꯔꯨꯞ ꯃꯔꯨꯞꯀꯤ ꯃꯣꯠꯇꯗꯤ ꯀꯔꯤ ꯊꯝꯕꯤꯅꯤꯡꯉꯦ ꯑꯁꯥꯕ ꯃ ꯁꯤꯗ ꯀꯤꯍꯣꯡꯒ ꯆꯥꯅꯤꯡꯗꯕ꯭ꯔꯣ?
ꯀꯤꯍꯣꯝꯁꯤ ꯃꯔꯨꯞ ꯅꯍꯥꯟꯒꯤ ꯃꯐꯝꯗꯣ ꯍꯥꯎꯗꯤ ꯍꯥꯎꯋꯦ ꯑꯗꯨꯕꯨ ꯑ ꯍꯥꯎ ꯋꯥꯔꯤ ꯋꯥꯇꯥꯏꯁꯨ ꯅꯨꯡꯉꯥꯏ ꯑꯗꯨꯒ ꯈꯤꯇꯪ ꯆꯤꯛꯄ ꯆꯤꯡꯌꯥꯒꯨꯝꯕ ꯑꯝꯗ ꯆꯥꯅꯤꯡꯉꯦ ꯆꯤꯡꯌꯥ ꯍꯥꯏꯗꯤ ꯅꯈꯣꯏꯒꯤ ꯑꯩꯈꯣꯏ ꯉꯍꯥꯡꯈꯩ ꯆꯥꯟꯅꯔꯤꯕꯗꯣ ꯅꯠꯇꯕ ꯁꯨꯝ ꯁꯣꯝ ꯅꯥꯀꯟ ꯃꯤꯡ ꯑꯗꯨꯝ ꯄꯜꯂꯒꯦ ꯀꯩꯁꯨ ꯀꯥꯏꯗꯕꯅ ꯈꯜꯂꯦ ꯍꯥꯏꯗꯤ ꯑꯩꯅ ꯉꯔꯥꯡ ꯁꯨꯝ ꯑꯩꯅ ꯎꯏꯔꯨꯝ ꯎꯏꯔꯨꯃ ꯇꯧꯕ ꯃꯇꯝꯗ ꯁꯤꯖꯤꯟꯅꯔꯤꯕꯁꯤꯡꯗꯣ ꯗꯨꯝ ꯍꯥꯏꯗꯤ ꯗꯥꯏ ꯗꯥꯢ ꯑꯗꯨꯝ ꯁꯤꯖꯟꯅꯩꯌꯦꯕꯀꯣ꯫ ꯌꯦꯡꯁꯤꯟꯕꯤꯔꯤꯕꯁꯤꯡꯅꯁꯨ ꯑꯈꯣꯏꯒꯤ ꯑꯗꯨꯝ ꯉꯥꯛꯄꯤꯒꯅꯤ ꯀꯩꯅꯣꯅꯤ ꯈꯔꯝ ꯂꯣꯝꯗ ꯆꯥꯔꯨꯁꯤꯅ ꯊꯝꯖꯒꯅꯤ ꯍꯥꯏꯗꯤ ꯃꯐꯝꯗꯨ ꯁꯨꯝ ꯏꯪꯉꯒ ꯆꯤꯡꯒꯤ ꯆꯤꯡ ꯉꯥꯛꯇꯅꯦꯅꯀꯣ ꯅꯍꯥ ꯂꯥꯛꯄꯗꯁꯨ ꯗꯨꯝ ꯀꯩꯅꯣ ꯇꯨꯞ ꯑꯀꯤꯕ ꯑꯃꯁꯨ ꯄꯣꯛꯏꯗꯅ ꯅꯨꯡꯗꯥꯡꯗ ꯑꯗꯨꯃꯥꯏꯅ ꯑꯗꯨꯒꯤ ꯃꯐꯝꯗꯨꯗ ꯍꯥꯏꯐꯦꯠ ꯆꯧ ꯁꯤꯔꯥ ꯍꯥꯏꯕꯕꯨ ꯀꯔꯤ ꯂꯩꯒꯦ꯫
ꯑꯁ ꯌꯥꯝ ꯊꯤꯅ ꯄꯥꯟꯗꯕ ꯑꯩꯩꯅ ꯑꯝꯇꯪ ꯆꯠꯀꯦ ꯈꯟꯖꯕꯅꯦ ꯑꯗꯨꯕꯨ ꯑꯩꯒꯤ ꯏꯃꯥꯟꯅꯕꯖꯤꯡꯖꯦ ꯑ ꯁ꯭ꯋꯥꯏꯗꯒꯤ ꯑꯅꯛꯄ ꯑꯝꯇ ꯑꯣꯏꯗꯕ ꯍꯥꯏꯇꯥꯔꯦ ꯑꯗꯨꯅ ꯑꯔꯥꯞ ꯑꯔꯥꯞ ꯄꯗ ꯑꯣꯏꯅꯕꯅꯤꯅ ꯇꯁꯦꯡꯅ ꯑꯩꯒꯤ ꯏꯃꯥꯟꯅꯕꯁꯤꯡꯗꯤ ꯀꯥꯆꯤꯟ ꯀꯣꯏꯌꯥꯗꯒꯤ ꯂꯣꯏ ꯈꯪꯅꯕ ꯉꯥꯛꯇꯅꯤ ꯑꯩꯁꯨ ꯀꯥꯆꯤꯟꯗꯒꯤꯅꯤ꯫ ꯐꯔꯦ ꯃꯔꯨꯞ ꯑꯗꯨꯃꯥꯏꯅ ꯇꯧꯁꯤ ꯑꯗꯣ ꯉꯁꯤꯃꯛꯇꯤ ꯍꯥꯏꯕ ꯉꯝꯗ꯭ꯔꯤ ꯒꯥꯔꯤꯒꯤ ꯈꯨꯗꯣꯡꯁꯨ ꯆꯕ ꯆꯥꯗꯕ ꯍꯥꯏꯕꯝꯁꯨ ꯂꯩ꯫
ꯎꯝ
ꯈꯣꯏꯒꯤ ꯃꯗꯨꯗꯨꯗ ꯑꯩꯒꯤ ꯑꯩꯈꯣꯏꯒꯤ ꯀꯥꯎꯕꯣꯏꯒꯤ ꯇꯨꯄꯤ ꯑꯃ ꯂꯩꯖꯩ ꯍꯥꯏꯇꯥꯔꯦ ꯃꯔꯨꯞꯀꯣ
ꯎꯝ ꯐꯖꯦ
ꯑ ꯀꯥꯎꯕꯣꯏꯒꯤ ꯇꯨꯄꯤꯁꯦ ꯎꯞꯆꯔꯒ ꯑꯩ ꯁꯣꯏꯗꯅ ꯆꯤꯡꯗ ꯀꯥꯈꯠꯀꯅꯤ꯫ ꯑꯗꯨꯒ ꯌꯥꯝꯕ ꯌꯥꯝꯗꯕ ꯀꯤꯍꯣꯝ ꯌꯥꯡꯈꯩ ꯃ ꯆꯥꯃ ꯃ ꯁꯨꯝ ꯕꯤꯠꯇ ꯁꯨꯝ ꯆꯥꯖꯒꯦ꯫ ꯑꯗꯨꯒꯈꯣꯏ ꯃꯗꯨ ꯚꯤꯗꯤꯑꯣ ꯐꯖꯕ ꯑꯃꯒ ꯅꯝꯃꯒ ꯑꯩꯈꯣꯏꯁꯤ ꯊꯥꯒꯠꯁꯤ ꯃꯦꯃꯣꯔꯤꯁꯨ ꯑꯣꯏꯍꯧꯅꯕꯅꯤ ꯑꯗꯨꯒ ꯃꯔꯨꯞ ꯑꯩꯈꯣꯏꯒꯤ ꯕꯣꯜ ꯁꯥꯟꯅꯕꯁꯤ ꯑꯩꯈꯣꯏ ꯍꯣꯠꯅꯔꯒ ꯑꯝꯛꯇꯪꯗꯤ ꯎ ꯉ ꯉꯔꯥꯡ ꯁꯥꯟꯅꯔꯨꯣꯏ ꯐꯖꯅ ꯊꯤꯟꯗꯣꯛꯑꯗꯤ ꯂꯦꯞꯇ꯭ꯔꯤꯕꯅꯤ ꯃꯔꯨꯞ ꯑꯗꯨ ꯊꯕꯛꯁꯨ ꯋꯥꯕ ꯑꯩꯅ ꯍꯥꯏꯖ ꯃꯔꯨꯀꯣ
ꯎꯝ
ꯑꯗꯨ ꯍꯛꯆꯥꯡ ꯑꯁꯤ ꯈꯔ ꯀꯟꯈꯠꯅꯕ ꯀꯩꯅꯣꯝꯃ ꯁꯨꯝ ꯍꯥꯏꯇꯥꯔꯦ ꯃꯔꯨꯞ ꯑꯗꯣ ꯃꯐꯝ ꯌꯨꯝꯗ ꯇꯧꯕ ꯅꯨꯡꯉꯥꯏꯇ꯭ꯔꯒꯁꯨ ꯍꯥꯏꯗꯤ ꯌꯨꯝꯗ ꯇꯧꯕꯕꯨꯗꯤ ꯂꯣꯏ ꯌꯥꯅꯕ ꯉꯥꯛꯇꯅꯤ ꯑꯗꯨꯕꯨ ꯅꯨꯡꯉꯥꯏꯕ ꯌꯧꯗꯕꯅꯤꯅ ꯍꯧꯖꯤꯛꯇꯤ ꯂꯥꯏꯐꯝ ꯈꯔ ꯀꯟꯗꯕ ꯖꯒꯥ ꯑꯝꯗ ꯑꯩꯈꯣꯏꯒꯤ ꯑꯏꯪꯕ ꯑꯥꯏꯁ ꯅꯨꯡ ꯈꯔ ꯄꯨꯔꯒ ꯄ꯭ꯂꯂꯤ ꯅꯨꯡꯊꯪꯒ ꯆꯥꯅꯕ ꯃꯐꯝ ꯆꯥꯅ ꯄꯨꯔꯒ ꯃꯗꯨꯗ ꯑꯃꯨꯛꯇꯪ ꯂꯧꯈꯠꯂꯨꯔꯒꯗꯤ ꯑꯗꯨꯒ ꯃꯐꯝꯗꯨꯗ ꯑꯩꯈꯣꯏ ꯒ꯭ꯌꯥꯟ ꯇꯥꯅ ꯏꯁꯩ ꯅꯣꯡꯃꯥꯏ ꯇꯧꯅ ꯂꯩꯔꯒꯗꯤ ꯑꯩꯈꯣꯏꯁꯤ ꯑꯋꯥꯕ ꯈꯔ ꯀꯣꯛꯀꯅꯤ ꯑꯩ ꯊꯕꯛꯁꯤꯡ ꯊꯥ ꯃꯇꯨꯡ ꯇꯥꯔꯛꯄꯗ ꯄꯥꯡꯉꯕ ꯉꯝꯒꯗꯕ ꯃꯥꯜꯂꯦꯕ ꯑꯗ ꯃꯔꯨꯞꯀꯤ ꯃꯣꯠꯇ ꯀꯔꯤ ꯂꯩꯕꯤꯒꯦ
ꯁꯨꯗꯣꯁ ꯑꯃ ꯀꯩꯅꯣ ꯍꯥꯏꯅ ꯑ ꯍꯧꯖꯤꯛ ꯍꯧꯖꯤꯛ ꯁꯤꯁꯦ ꯇꯧꯔꯒ ꯑ ꯋꯥꯔꯤ ꯑꯃꯃ ꯑꯗꯨ ꯑꯅꯤꯒꯨꯝꯕ ꯁꯥꯟꯅꯔꯒ ꯃꯔꯨꯞꯀꯤꯤꯁꯨ ꯌꯥꯒꯅꯤꯅ ꯈꯜꯂꯦꯀꯣ ꯉꯔꯥꯡꯒꯤ ꯖꯦꯒꯣꯏ ꯖꯦꯒꯣꯏꯗ ꯂꯩꯈꯤ ꯑꯗꯣ ꯑꯗꯨ ꯂꯣꯏꯕꯒ ꯑꯩꯒꯤꯁꯨ ꯉꯔꯥꯡꯒꯤ ꯖꯦꯔꯣꯗꯣ ꯈꯤꯇꯪ ꯑꯩꯅ ꯖꯦꯔꯣ ꯑꯅꯤ ꯑꯍꯨꯝꯗꯤ ꯌꯥꯎꯋꯦꯅ ꯍꯥꯏꯕꯗ ꯃꯥꯅ ꯑꯩ ꯋꯥꯣꯔꯦꯡ ꯗꯥꯅꯥ ꯈꯤꯇꯪ ꯋꯥ ꯌꯥꯔꯒ ꯋꯥꯏ ꯊ ꯁꯤ ꯁꯥꯟꯅꯕꯤꯔꯣꯑꯣ ꯑꯗꯨꯝ ꯊꯋꯥꯏ ꯌꯥꯎꯅ ꯑꯗꯨꯝ ꯇꯧꯕꯤꯔꯣ ꯑꯗꯨꯝ ꯍꯥꯞꯆꯦ ꯂꯣꯀꯦꯅ ꯍꯥꯏꯔꯛꯦ ꯑꯩ ꯁꯨꯡ ꯃꯔꯣꯛ ꯑꯗꯨꯝ ꯑꯩꯒꯤꯁꯦ ꯑꯩꯒꯤꯁꯨ ꯑꯍꯨꯝꯒꯨꯝꯕ ꯃꯔꯤꯒꯨꯝꯕ ꯇꯧꯊꯣꯛꯑꯒ ꯉꯁꯤꯒꯤ ꯑꯣꯏꯅꯗꯤ ꯑꯩꯈꯣꯏ ꯂꯣꯏꯁꯜꯁꯦ ꯍꯥꯏꯗꯤ ꯃꯤꯠꯅ ꯌꯥꯝꯅ ꯀꯔꯝꯝꯕꯁꯨ ꯇꯧꯐꯝꯁꯦ ꯍꯥꯏꯗꯤ ꯏꯁꯥꯁꯨ ꯊꯣꯛꯂꯛꯄ ꯑꯗꯨꯒ ꯁꯥꯟꯅ ꯊꯣꯛꯎꯔꯁꯦ ꯑꯗꯨꯗꯨꯒ ꯍꯣꯔꯦꯟꯁꯦ ꯐꯅ ꯒ꯭ꯌꯥꯟ ꯇꯥꯅ ꯄꯣꯊꯥꯔꯒ ꯅꯨꯡꯗꯥꯡꯁꯦ ꯃꯀꯥꯏꯕꯤꯗ ꯀꯣꯅꯨꯡꯒꯄꯥꯏꯕꯤꯗ ꯄꯣꯊꯥꯔꯒ ꯍꯌꯦꯡ ꯍꯌꯦꯡꯒꯨꯝꯕ ꯍꯦꯛꯇ ꯁꯤꯖꯤꯜꯂꯒ ꯀꯩ ꯀꯥꯏ
ꯀꯩꯁꯨꯗꯤ ꯀꯥꯏꯗꯦ ꯑꯗꯨ ꯃꯔꯨꯞ ꯑꯩꯉꯣꯟ ꯑꯩ ꯃꯔꯨꯞꯇ ꯍꯥꯏꯒꯗꯕ ꯑꯃꯁꯨ ꯂꯩꯍꯧꯔꯦ ꯀꯥꯎꯍꯧꯔꯦ ꯍꯥꯏꯇꯥꯥꯔꯦ ꯃꯔꯨꯞ ꯁꯤꯁ ꯌꯨꯝꯆꯠ ꯀꯩꯁꯠꯁꯨ ꯑꯣꯏꯔꯝꯒꯅꯤ
ꯑꯗꯨꯒ ꯍꯌꯦꯡꯁꯤ ꯑꯩꯁꯤꯦ ꯑꯩꯈꯣꯏꯒꯤ ꯃꯤꯇꯤꯡ ꯑꯃ ꯑꯣꯐꯤꯁꯇ ꯎꯝ ꯆꯠꯇꯕ ꯌꯥꯗꯕ ꯑꯃ ꯂꯩ ꯑꯗꯣ ꯃꯔꯨꯞꯇꯤ ꯑꯩꯅꯁꯨ ꯍꯧꯖꯕꯗꯨꯅꯤ ꯀꯩꯅꯣ ꯇꯧꯕ ꯇꯧꯗꯕ ꯑꯩꯈꯣꯏ ꯌꯥꯎꯁꯟꯅꯕꯗꯤ ꯇꯧꯔꯒ ꯍꯥꯏꯕꯗꯨꯣ ꯃꯔꯨꯞꯅ ꯍꯧꯖꯤꯛ ꯍꯣꯏ ꯃꯇꯝ ꯈꯔꯕꯨꯗꯤ ꯀꯩꯅꯣ ꯇꯧꯒꯦ ꯍꯥꯏꯕꯅꯤ ꯑꯗꯣ ꯑꯩꯒꯤ ꯃꯤꯇꯤꯡꯗꯨ ꯆꯠꯇꯕꯗꯤ ꯌꯥꯔꯔꯣꯏ ꯑꯗꯨꯅ ꯆꯠꯇ꯭ꯔꯒꯗꯤ ꯑꯩꯁꯨ ꯈꯪꯕ ꯋꯥꯠꯇꯧꯔꯤꯕ ꯑꯩ ꯃꯤ ꯁꯨꯝ ꯍꯧꯋꯦ ꯑꯩꯅ ꯀꯩꯅꯣꯝ ꯇꯧꯕ ꯈꯨꯗꯤꯡꯒꯤ ꯑꯁꯨꯝ ꯃꯈꯣꯏ ꯃꯊꯛ ꯊꯣꯡꯕꯁꯤꯡꯒ ꯁꯨꯝ ꯍꯧꯗꯨꯅ ꯂꯩꯔꯒꯗꯤ ꯑꯩꯁꯨ ꯃꯤꯒꯤ ꯃꯈꯥꯗ ꯑꯗꯨꯝ ꯄꯣꯠ ꯂꯩꯇꯥꯥꯔꯒꯗꯤ ꯈꯪ ꯍꯧꯕꯒꯤ ꯃꯇꯝ ꯃꯤꯃꯥꯡ ꯊꯣꯛꯄꯒꯤ ꯃꯇꯝ ꯑꯃꯗꯤ ꯃꯤꯉꯣꯟꯗ ꯁꯨꯝ ꯁꯩꯗꯥꯡꯔꯒ ꯂꯩꯕꯗ ꯅꯨꯡꯉꯥꯏꯖꯗꯕ ꯍꯥꯏꯇꯥꯔꯦ ꯑꯗꯨꯅ ꯃꯔꯝ ꯑꯣꯏꯔꯒ ꯑꯩꯁꯨ ꯃꯤꯇꯤꯡꯗꯨ ꯌꯥꯎꯅꯤꯡꯉꯤ ꯑꯩ ꯐꯤꯔꯣꯟꯜ ꯅꯨꯡꯣ ꯅꯥꯇꯩꯗꯤ ꯈꯔ ꯆꯥꯕ ꯋꯥꯠꯂꯂꯤꯦ ꯍꯥꯏꯇꯥꯔꯦ ꯑꯩꯈꯣꯏꯅ ꯁꯦꯜꯂꯤꯕꯁꯤꯗꯤ ꯄꯥꯈꯪꯒꯤ ꯑꯩꯈꯣꯏꯒꯤ ꯀꯣꯏ ꯂꯥꯡꯕ ꯆꯠꯄꯒꯤ ꯐꯤꯔꯣꯅꯤꯗꯣ ꯃꯈꯣꯏꯒꯤꯁꯤꯗꯤ ꯈꯔ ꯅꯣꯔꯃꯦꯜꯗ ꯐꯣꯔꯃꯦꯜꯗ ꯇꯧꯒꯗꯕ ꯍꯥꯏꯇꯥꯔꯦ ꯎ ꯑꯗꯨ ꯈꯪꯗꯤ ꯈꯪꯗ꯭ꯔꯦ ꯍꯧꯖꯤꯛ ꯐꯥꯎꯒꯤꯗꯤ ꯑꯗꯨꯅꯤ ꯃꯔꯨꯞ ꯑꯗꯣ ꯉꯁꯤꯗꯤ ꯀꯩꯅꯣ ꯇꯧꯁꯤ ꯁꯥꯟꯅꯕꯗꯤ ꯣꯏꯁꯗ ꯑꯁꯤ
ꯗꯁ ꯐꯗ ꯍꯥꯏ ꯌꯦꯡꯣ ꯌꯥꯔꯒꯁꯨ ꯆ
ꯑꯣ ꯍꯣꯏ ꯌꯦꯡꯁꯤ ꯌꯦꯡꯁꯤ ꯑꯗꯣ ꯃꯔꯨꯞꯁꯨ ꯊꯕꯛ ꯏꯪꯈꯥꯡꯅꯗꯤ ꯆꯥꯛ ꯆꯥꯒꯗꯕ ꯆꯥꯎꯈꯣꯠꯀꯗꯕ ꯑꯃꯃꯇꯧ ꯀꯣꯛꯄꯤꯔꯨꯔꯣ ꯌꯥꯝ ꯅꯨꯡꯉꯥꯏꯖꯩ ꯃꯔꯣ ꯑꯩ ꯊꯝꯖꯔꯒꯦ